ꯑꯣ ꯇꯥꯄ ꯀꯩꯗꯧꯔꯝꯃꯤꯅꯣ
ꯑ ꯀꯩꯁꯨ ꯇꯧꯇ ꯇ ꯇꯦꯔꯦꯁꯨꯗ ꯐꯝꯃꯒ ꯂꯩ ꯏꯗ
ꯉꯉꯥꯏꯔꯝꯒꯅꯤ
ꯎꯝ ꯍꯧꯖꯤꯛꯇꯤ ꯅꯨꯡꯁꯥꯁꯨ ꯊꯣꯛꯇꯕꯅꯤꯅꯀꯣ ꯌꯥꯝ ꯅꯨꯡꯉꯥꯏ ꯎꯝ ꯎꯝ ꯂꯑꯣꯣꯏꯕ
ꯅꯨꯡꯁꯥ ꯊꯣꯛꯇꯕ ꯉꯥꯛꯇ ꯉꯁꯤꯒꯤ ꯅꯨꯃꯤꯠꯁꯤꯗꯤ
ꯇꯦ
ꯉꯁꯤꯒꯤ ꯅꯨꯃꯤꯠꯁꯦ
ꯎꯝ
ꯑꯇꯣꯞꯄ ꯏꯃꯥꯟꯅꯕꯤꯁꯤꯡ ꯀꯣꯜ ꯇꯧꯕꯁꯨ ꯅꯨꯡꯁꯥ ꯁꯥꯗꯦ ꯅꯣꯡ ꯃꯪꯂꯤ ꯃꯪꯂꯤ ꯇꯧꯋꯦ ꯑꯗꯨꯝ ꯍꯥꯏꯌꯦꯕ
ꯑꯩꯁ ꯉꯁꯥꯏ ꯅꯨꯡꯊꯤꯤꯟꯗꯗꯤ ꯌꯥꯗꯦꯍꯦ ꯑꯩ ꯉꯁꯥꯏ ꯉꯍꯥꯛ ꯃꯄꯥꯟ ꯊꯣꯛꯀꯦꯅ ꯊꯣꯛꯄꯗ ꯑꯁ ꯑꯩꯈꯣꯏ ꯏꯁꯥꯁꯦ ꯏꯁꯀꯤꯟ ꯕꯔꯟ ꯇꯧꯒꯦ ꯇꯧꯔꯤꯅꯤ
ꯏꯃꯥꯟꯅꯕ ꯑꯃ ꯃꯥ ꯀꯣꯂꯦꯖ ꯆꯠꯄꯗ ꯂꯧꯕ ꯂꯥꯛꯑꯣ ꯍꯥꯏꯕ ꯑꯩ ꯆꯠꯄꯀꯣ
ꯑꯩꯗꯤ ꯉꯁꯤ ꯐꯤ ꯇꯞꯇꯥꯏ ꯁꯨꯔꯦ ꯋꯤꯛ ꯑꯣꯐ ꯂꯩꯕꯒꯤꯀꯣ
ꯍꯣꯏ
ꯑꯗꯨꯒ ꯅꯨꯡꯁꯥ ꯁꯨꯡꯊꯣꯛ ꯊꯣꯛꯂꯛꯈꯤꯗ꯭ꯔꯦ
ꯃꯣꯏꯗꯤ ꯐꯤ ꯁꯨꯕ ꯐꯤ ꯐꯤ ꯁꯨꯕ ꯀꯩꯅꯣ ꯐꯤ ꯁꯨꯕ ꯌꯥꯝ ꯍꯩ ꯃꯥꯜꯂꯤꯅꯦ ꯑꯩꯈꯣꯏꯗꯤ ꯐꯤ ꯁꯨꯕꯁꯦ ꯌꯥꯝ ꯇꯟꯅꯤꯅꯦ
ꯑꯁ ꯑꯩꯗꯤ ꯐꯤ ꯁꯨꯕ ꯌꯥꯝꯁꯨ ꯊꯨꯏꯌꯦ ꯍꯥꯏꯗꯤꯀꯣ ꯋꯥꯁꯤꯡ ꯃꯦꯆꯤꯟꯗ ꯌꯨꯝꯗ ꯂꯩꯕ ꯀꯥꯟꯗꯁꯨ ꯋꯥꯁꯤꯡ ꯃꯦꯆꯤꯟꯗ ꯐꯤ ꯍꯥꯞꯄꯁꯦ ꯏꯁꯤꯡꯁꯨ ꯌꯥꯝ ꯆꯪꯉꯦ ꯁꯔꯞꯁꯨ ꯌꯥꯝ ꯆꯪꯉꯦ ꯑꯗꯨꯒ ꯐꯤꯗꯨꯁꯨ ꯀꯩꯁꯨ ꯐ ꯐꯖꯗꯦ ꯚ ꯍꯥꯏꯗꯤ ꯑꯩꯈꯣꯏꯅ ꯋꯥꯟ ꯇꯥꯏꯝ ꯑꯃꯨꯔꯛ ꯁꯦꯠꯂꯨꯕ ꯄꯣꯠ ꯑꯣꯏꯔꯗꯤ ꯋꯥꯁꯤꯡ ꯃꯦꯆꯤꯟꯗ ꯍꯥꯞꯈꯤꯕ ꯀꯩꯅꯣ ꯁꯨꯕꯁꯦ ꯀꯩꯁꯨ ꯇꯧꯗꯕꯅꯦꯕ ꯑꯗꯣ ꯃꯣꯜꯂꯛꯄꯒꯨꯝꯕ ꯆꯨꯈꯤꯕ ꯄꯣꯠꯁꯤꯗꯤ ꯍꯥꯞꯆꯟꯕ ꯀꯥꯟꯗ ꯈꯔ ꯑꯃꯅ ꯑꯃꯨꯛ ꯂꯤꯠꯄ ꯌꯥꯎꯅꯤ ꯈꯔ ꯑꯃꯅ ꯌꯥꯝ ꯃꯣꯠꯄ ꯌꯥꯎꯅꯤ ꯏꯁꯤꯡꯁꯨ ꯃꯥꯡꯉꯦ ꯁꯔꯞꯁꯨ ꯃꯥꯡꯉꯦꯕ
ꯐꯤꯒꯤ ꯀ꯭ꯋꯥꯂꯤꯇꯤ ꯐꯤꯒꯤ ꯀ꯭ꯋꯥꯂꯤꯇꯤꯁꯨ ꯀꯩꯅꯣ ꯁꯣꯛꯄ ꯁꯣꯛꯑꯗ ꯑꯩꯅ ꯈꯟꯕꯗꯀꯣ
ꯑꯣ ꯍꯣꯏ ꯑꯗ ꯑꯩꯗꯤ ꯖꯟ ꯈꯂ ꯁꯨꯗꯣꯛꯑꯦꯗꯅ ꯈꯨꯠꯅ ꯊꯨꯎꯅ ꯑꯩꯗꯤ ꯌꯥꯝ ꯊꯣꯛꯑꯦꯕ ꯀꯣꯐꯤ ꯁꯨꯕ
ꯑꯣ
ꯑꯗꯨꯝ ꯁꯠ ꯁꯠ ꯁꯠ ꯁꯠ ꯍꯥꯏꯗꯤ ꯑꯩꯗꯤꯀꯣ ꯈꯨꯗꯦꯡꯗꯒ ꯇꯧꯔꯒ ꯐꯥꯟꯒ ꯇꯧꯔ ꯐꯝꯃꯒ ꯁꯨꯕꯁꯦ
ꯎꯝ
ꯑꯩ ꯌꯥꯝ ꯇꯜꯂꯦꯕ ꯑꯩꯗꯤ ꯁꯠ ꯁꯠ ꯁꯠ ꯁꯠ ꯁꯠ ꯂꯦꯞꯄꯒ ꯁꯠ ꯁ ꯁꯖꯠ ꯁꯨꯔꯒꯀꯣ ꯁꯠ ꯁ ꯁꯠ ꯇ꯭ꯔꯥꯏꯌꯦꯔ ꯇꯣꯔ ꯆꯠ ꯆꯠ ꯐꯧꯈꯤꯕ
ꯎꯝ
ꯏꯁꯤꯡꯁꯨ ꯌꯥꯝ ꯆꯪꯗ꯭ꯔꯦ ꯃꯇꯝꯁꯨ ꯆꯪꯗ꯭ꯔꯦ ꯋꯥꯁꯤꯡ ꯃꯦꯆꯤꯟꯗ ꯎꯪꯕ ꯍꯥꯏꯁꯦ ꯐꯤꯞꯇꯤꯟ ꯃꯤꯅꯤꯠꯁꯇꯤ ꯑꯗꯨꯝ
ꯃꯦꯛꯁꯤꯃꯝꯅꯦ ꯑꯗꯨꯑꯣꯏꯁꯨ ꯁꯚꯦꯟ ꯃꯤꯅꯤꯠꯁꯄꯨ ꯑꯣꯏꯔꯣ ꯑꯃꯕꯨ ꯑꯣꯏꯔꯣ ꯎꯪꯗꯅ ꯑꯗꯨꯝ ꯇꯧ ꯂꯩ ꯑꯗꯩ ꯑꯃꯨꯛꯁꯨ ꯈꯨꯠ ꯅꯧꯁꯨ ꯁꯨꯗꯣꯏꯅꯦꯕ ꯅꯩꯗꯕ ꯌꯥꯗꯦꯗꯅꯀꯣ
ꯃꯥꯅꯦ ꯃꯥꯅꯦ
ꯑꯗꯨꯅꯦ ꯑꯗꯨꯅ ꯁꯠ ꯁꯠ ꯁꯠ ꯇꯧꯈꯤꯕ ꯈꯨꯠꯅ ꯁꯨꯕꯅ ꯌꯥꯝ ꯐꯩ ꯋꯥꯁꯤꯡ ꯃꯦꯆꯤꯟꯁꯤ ꯅ ꯑꯣ ꯗ꯭ꯔꯥꯏꯌꯔ ꯈꯛꯇꯪ ꯈ ꯒꯤꯗꯤ ꯌꯥꯏꯑꯕ
ꯑꯩꯁꯨ ꯑꯩꯁꯨ ꯐꯤ ꯁꯨꯕ ꯍꯩꯕ ꯅꯨꯄꯤ ꯌꯦꯡꯕ ꯇꯥꯔꯦ ꯉꯁꯤ ꯉꯁꯤꯗꯒꯤ ꯍꯧꯔꯒ
ꯍ
ꯐꯤ ꯁꯨꯕ ꯍꯩꯕ ꯆꯥꯛ ꯌꯦꯟꯁꯥꯡ ꯊꯣꯡꯕꯒꯨꯝꯕ ꯍꯩꯕ ꯑꯗꯨꯒꯨꯝꯕꯗꯣ ꯊꯕꯛ ꯍꯩꯕ ꯅꯨꯄꯤ ꯌꯦꯡꯕ ꯇꯥꯔꯦ
ꯃꯥꯅꯦ ꯃꯥꯅꯦ ꯌꯦꯡꯁꯤꯜꯂꯣ ꯀꯥꯟꯅꯗꯣꯏꯅꯦ ꯑꯗꯨꯒꯨꯝꯕꯗꯨꯅ
ꯎꯝ
ꯍꯌꯦꯡꯋꯥꯏ
ꯍꯥꯏꯕꯗꯤ ꯃꯊꯟꯇ ꯍꯥꯟꯅꯗꯒꯤ ꯑꯗꯨ ꯑꯗꯨꯒꯤ ꯀ꯭ꯋꯥꯂꯤꯇꯤꯗꯣ ꯆꯦꯟꯈ꯭ꯔꯕꯅꯤꯅꯀꯣ ꯃꯥꯗ ꯑꯗꯨꯝ ꯀꯩꯅꯣ ꯇꯧꯔꯅꯦꯕ ꯌꯨꯁꯐꯨꯜ ꯌꯥꯝ ꯑꯣꯏꯔꯅꯤꯕ
ꯌꯦꯁ ꯌꯨꯔ ꯔꯥꯏꯠ ꯕꯤ ꯕꯦꯔꯤ ꯔꯥꯏꯠ
ꯑ
ꯑꯗꯨꯒꯀꯣ ꯏꯁꯥ ꯏꯁꯥꯁꯨ ꯍꯩꯖꯤꯟꯒꯗꯕ ꯍꯥꯏꯗꯤ ꯃꯇꯥꯡ ꯃꯇꯝ ꯑꯗꯨꯝ ꯂꯥꯛꯑꯦꯕꯀꯣ ꯃꯇꯦꯡ ꯄꯥꯡꯅꯕꯒꯤ ꯇꯨꯡ ꯀꯥꯟꯗꯁꯨ
ꯍꯧꯖꯤꯛ ꯀꯅꯥ ꯈꯪꯉꯤ ꯍꯧꯖꯤꯛ ꯍꯧꯖꯤꯛ ꯍꯧꯖꯤꯛꯇꯤ ꯄꯥꯈꯪꯕ ꯃꯤꯅ ꯐꯤ ꯁꯨꯕ ꯈꯣꯠꯄ ꯌꯥꯝ ꯇꯜꯂꯦ ꯍꯣꯔꯦꯟ ꯍꯣꯔꯦꯟ ꯋꯥꯏ ꯑꯩꯈꯣꯏ ꯌꯨꯝ ꯄꯥꯟꯕ ꯀꯥꯟꯗ ꯑꯩꯅ ꯈꯛꯇ ꯑꯃꯨꯛꯀ ꯁꯨꯕ ꯇꯧꯔꯗꯤ ꯂꯣꯏꯔꯦꯍꯦ
ꯍꯦ ꯅꯠꯇꯦ ꯅꯠꯇꯦ ꯍꯥꯏꯗꯤ
ꯌꯥꯝ ꯇꯧꯅꯤꯡꯕꯒꯤ ꯆꯥꯡꯗꯣ ꯑꯃꯨꯛꯀ ꯀꯩꯅꯣ ꯇꯧꯔꯤ
ꯍꯥꯏꯗꯤꯀꯣ ꯑꯩꯈꯣꯏꯒꯤ ꯐꯦꯃꯤꯂꯤꯒꯤ ꯑꯩꯈꯣꯏꯒꯤꯗ ꯕꯕꯥꯒ ꯏꯅꯥꯎ ꯅꯨꯄꯥꯒ ꯃꯣꯕꯥꯏꯜꯅꯤ ꯅꯨꯄꯥꯅꯤꯗꯅꯀꯣ
ꯎꯝ
ꯃꯥꯟꯅꯔꯛꯄ ꯀꯥꯟꯗ ꯑꯩꯈꯣꯏꯁꯨ ꯍꯥꯏꯗꯤ ꯊꯕꯛ ꯆꯠꯊꯣꯛꯅꯕꯅꯤꯅꯅꯦ ꯑꯩꯈꯣꯏꯅ ꯊꯕꯛ ꯗꯤ ꯂꯣꯏꯁꯤꯜꯂꯝꯃꯒ ꯆꯠꯂꯦ ꯆꯠꯂꯒꯁꯨ ꯅꯪꯍꯧꯗꯗꯅ ꯀꯣꯟ ꯐꯦꯡꯍꯧꯗꯕ ꯌꯥꯎꯋꯤ ꯑꯗꯩꯗꯤ ꯑꯅꯥ ꯑꯌꯦꯛ ꯌꯥꯎꯔꯗꯤ ꯐꯤꯁꯦ ꯁꯨꯗꯕꯤꯗ ꯑꯗꯨꯝ ꯅꯝꯁꯤꯟꯕꯁꯨ ꯑꯗꯨꯝ ꯌꯥꯎꯋꯦꯗꯅꯀꯣ
ꯑꯗꯣ ꯏꯅꯥꯎꯅꯨꯄꯥꯗꯨꯅ ꯐꯤ ꯁꯨꯕ ꯈꯣꯠꯄꯗꯣ ꯍꯩꯕ ꯑꯗꯒꯤꯗꯤ ꯍꯩꯅꯕꯨ ꯑꯣꯏꯔꯗꯤ ꯃꯃꯥꯒꯤ ꯃꯇꯦꯡꯗꯔ ꯄꯥꯡꯉꯤꯗꯅ
ꯎꯝ ꯑꯩꯁꯨ ꯀꯣꯟ ꯂꯤꯛ ꯀꯣꯟ ꯂꯤꯛ ꯐꯦꯡꯕ ꯑꯗꯨꯒꯨꯝꯕꯗꯤ ꯏꯁꯤꯡꯕꯨ ꯅꯨꯡꯉꯥꯏꯔꯗꯤ ꯐꯖꯅ ꯁꯤꯗꯤ ꯌꯥꯝꯧ ꯇꯧꯅꯤꯡꯉꯦ ꯑꯗꯨꯕꯨ ꯏꯁꯤꯡ ꯅꯨꯡꯉꯥꯏꯇ꯭ꯔꯗꯤ ꯀꯣ ꯁꯣ ꯀꯩꯅꯣ ꯏꯁꯤꯡ ꯀꯩꯅꯣ ꯊꯦꯡꯅꯕ ꯐꯖꯅ ꯀꯣ ꯁꯤꯡꯒꯨꯝꯕ ꯐꯖꯅ ꯍꯥꯞ ꯄꯣꯠ ꯃꯐꯝ ꯑꯣꯏꯔꯗꯤ ꯑꯩ ꯅꯨꯡꯉꯥꯏ ꯅꯨꯡꯉꯥꯏꯅ ꯐꯦꯡꯕ ꯌꯥꯏ ꯑꯩꯁꯨ ꯁꯨꯃꯥꯏꯅ ꯇꯧꯔꯝꯃꯦꯕꯀꯣ ꯍꯥꯟꯅ ꯑꯩꯅ ꯈ꯭ꯋꯥꯏꯗ ꯁꯤꯗ ꯂꯥꯏꯔꯤꯛ ꯇꯝꯕ ꯂꯥꯛꯄꯗ ꯍꯥꯟꯅꯒꯤ ꯔꯦꯟ ꯂꯩꯕ ꯂꯩꯕꯗꯨꯗꯤ ꯑꯗꯨꯒꯨꯝꯕ ꯁꯤꯡ ꯍꯥꯞꯄ ꯀꯔꯤ ꯀꯔꯥ ꯑꯗꯨ ꯇꯧ ꯑꯗꯨ ꯂꯩꯇꯦꯕꯀꯣ ꯀꯩꯅꯣ ꯆꯥꯛꯒꯨꯝꯕ ꯁꯥꯕ ꯀꯥꯟ ꯂꯣꯏꯔꯀꯥꯟꯗ ꯏꯁꯤꯡꯗ ꯕꯛꯀꯦꯠꯇ ꯏꯁꯤꯡꯒꯤ ꯀꯩꯅꯣ ꯇꯧꯔꯒ ꯑꯗꯨꯝ ꯐꯦꯡꯕꯅꯦꯕꯀꯣ ꯑꯗꯨꯀꯥꯟꯗꯤ ꯌꯥꯝ ꯇꯜꯂꯦꯕꯀꯣ ꯑꯩꯒꯤ ꯃꯔꯨꯞ ꯑꯩ ꯑꯩꯒꯤ ꯃꯔꯨꯞ ꯑꯃ ꯂꯩꯃꯤꯟꯅꯩ ꯚꯥꯏ ꯁꯤꯗꯤ ꯅꯪ ꯂꯣꯏꯁꯤꯜꯂꯨꯀꯣꯅ ꯑꯩꯅ ꯑꯃꯨꯛ ꯍꯟꯖꯤꯟ ꯍꯟꯖꯤꯟ ꯍꯥꯏꯕꯀꯣ
ꯑꯝ
ꯚꯥꯏ ꯅꯪꯁꯨ ꯃꯑꯣꯡ ꯑꯃ ꯇꯧꯔꯤꯅꯤ ꯍꯥꯏꯅ ꯃꯥꯅꯁꯨ ꯑꯩꯉꯣꯟꯗ ꯑꯗꯨꯝ ꯍꯥꯏꯕꯀꯣ ꯑꯗꯨꯕꯨ ꯍꯟꯗꯛꯇꯤ ꯔꯦꯟ ꯍꯣꯡꯕꯅꯤꯅꯀꯣ ꯑꯩꯈꯣꯏ ꯍꯟꯗꯛ ꯍꯧꯖꯤꯛ ꯍꯧꯖꯤꯛ ꯂꯩꯕ ꯌꯨꯝꯁꯤꯗꯤ ꯏꯁꯤꯡꯁꯨ ꯅꯨꯡꯉꯥꯏ ꯑꯗꯨ ꯁꯤꯡꯁꯨ ꯐꯖꯅ ꯍꯥꯞꯄꯒꯤ ꯑꯁ ꯍꯧꯖꯤꯛꯀꯥꯟꯗꯤ ꯑꯩ ꯈꯛꯇ ꯉꯥꯏꯔꯦ ꯐꯦꯡꯕꯁꯦ
ꯑꯗꯣ ꯑꯩꯒꯤ ꯏꯅꯥꯎꯅꯨꯄꯥꯁꯦ
ꯎꯝ
ꯇꯧꯖꯜꯂꯨ ꯇꯝꯁꯤꯜꯂꯨ ꯍꯥꯏꯕꯁꯦ ꯊꯥꯑꯣꯏꯅ ꯍꯥꯏꯔꯁꯨ ꯇꯥꯗꯦ
ꯇꯥꯕ ꯃꯇꯝ ꯂꯥꯛꯀꯥꯅꯤ
ꯍꯣꯏ ꯑꯗꯣ ꯅꯣꯡꯃ ꯑꯩꯈꯣꯏ ꯕꯕꯥ ꯑꯦꯛꯁꯤꯗꯦꯟ ꯊꯣꯛꯄꯀꯣ ꯑꯗꯩ ꯃꯃꯥꯖꯨ ꯗꯦꯡꯒꯤ ꯅꯥꯔ ꯂꯩꯕ
ꯎꯝ
ꯑꯗꯨꯝꯀꯥꯟꯗꯗꯤ ꯃꯥ ꯇꯧꯔꯦ ꯍꯩꯇ꯭ꯔꯥꯁꯨꯀꯣ ꯆꯒꯨꯝꯁꯦꯡꯗꯅ ꯀꯣꯟꯒ ꯐꯦꯡꯗꯅ ꯋꯥꯏꯒ ꯇꯩꯗꯅ ꯑꯁ ꯍꯥꯏꯗꯤ ꯕꯕꯥ ꯑꯦꯛꯁꯤꯗꯦꯟ ꯊꯣꯛꯑꯦ ꯃꯃꯥꯁꯨ ꯑꯩꯁꯨ ꯅꯥꯔꯒ ꯂꯩꯔꯦ ꯑꯗꯨꯒ ꯑꯩꯒꯤ ꯏꯅꯥꯎ ꯅꯨꯄꯤꯗꯨꯅ ꯑꯃꯨꯛꯀ ꯊꯕꯛ ꯆꯠꯂꯦꯕꯀꯣ ꯂꯦꯞꯄ ꯌꯥꯗꯕ ꯑꯗꯨ ꯃꯥꯗꯤ ꯃꯥꯁꯨ ꯅꯥꯗꯤ ꯅꯥꯏ ꯑꯗꯨ ꯅꯥꯔꯁꯨ ꯀꯔꯤꯅꯣ ꯈꯪꯗꯦ ꯑꯗꯨꯝ ꯃꯁꯥꯗꯣ ꯗꯦꯡꯒꯤ ꯅꯥꯕꯁꯦ ꯌꯥꯝꯅ ꯅꯨꯡꯉꯥꯏꯇꯦꯕꯀꯣ
ꯎꯝ
ꯏꯪꯅꯤ ꯃꯤꯅꯤꯠ ꯃꯉꯥꯒꯤ ꯃꯇꯨꯡꯗ ꯑꯃꯨꯛ ꯁꯥꯒꯠꯂꯛꯄ ꯀꯅꯤ ꯑꯃꯨꯛ ꯏꯪꯅꯤ ꯑꯗꯩ ꯑꯃꯨꯛ ꯆꯤꯛꯀꯥ ꯀꯞꯄꯒ ꯈꯥꯡꯉꯦꯕ ꯗꯦꯡꯒꯤ ꯅꯥ